ꯍꯜꯂꯣ
ꯑ ꯇꯥꯏꯌꯦ
ꯍꯧꯖꯤꯛꯇꯤ ꯇꯥꯔꯕꯣ
ꯑ ꯇꯥꯔꯦ꯫
ꯀꯩꯗꯧꯔꯤꯅꯣ
ꯐꯝꯃꯤꯌꯦ ꯐꯣꯟ ꯌꯦꯡꯉ ꯅꯪꯗꯤ
ꯑꯩꯁꯨ ꯑꯗꯣ ꯅꯪꯒ ꯄꯥꯎ ꯐꯥꯎꯅꯗꯕꯁꯦ ꯀꯨꯏꯔꯦꯅꯦ ꯀꯃꯥꯏ ꯀꯃꯥꯏ ꯇꯧꯔꯤꯒꯦ ꯊꯕꯛ ꯌꯥꯝ ꯆꯤꯟꯕ꯭ꯔꯣ
ꯆꯤꯟꯗꯦꯗ ꯑꯗꯨꯝ ꯃꯔꯛ ꯃꯔꯛꯇ ꯀ꯭ꯂꯥꯁ ꯑꯗꯨꯝ ꯆꯠꯂꯦ ꯐꯣꯟ ꯍꯟꯗꯛ ꯑꯩ ꯐꯣꯟꯖꯨ ꯄꯥꯛ ꯄꯥꯏꯗꯦ ꯏꯅꯥꯎ ꯄꯥꯅ ꯑꯗꯨꯝꯕ ꯄꯥꯏꯕꯅꯦ
ꯑꯣ ꯑꯗꯣ ꯅꯪ ꯁꯦꯃꯤꯁꯇꯔ ꯀꯌꯥꯗ ꯍꯧꯖꯤꯛ ꯊꯥꯔꯠ
ꯐꯣꯔ ꯍꯣꯏ ꯊꯥꯔꯦ ꯂꯣꯏꯔꯦ
ꯗꯣ ꯅꯨꯡꯇꯤꯒꯤ ꯀꯣꯂꯦꯖ ꯆꯠꯄ꯭ꯔꯅꯦ
ꯑ ꯑꯦꯛꯖꯥꯝ ꯊꯥ ꯂꯣꯏꯒꯦ ꯍꯟꯗꯛꯇꯤ ꯁꯨꯇꯤ ꯊꯥꯏ ꯑꯗꯨꯏ ꯆꯠꯇꯦ
ꯀꯣꯏꯔꯛꯑꯣꯗꯅ ꯑꯗꯨꯗꯤ ꯅꯍꯥꯟꯅ ꯑꯃꯨꯛ ꯀꯣꯏꯔꯛꯀꯦ ꯍꯥꯏꯔꯒ ꯂꯥꯛꯁꯨ ꯂꯥꯛꯇꯦ
ꯀꯣꯏꯔꯛꯀꯦ ꯀꯣꯢꯔꯛꯀꯦ ꯀꯅꯥ ꯀꯅꯥ ꯂꯩꯒꯦ
ꯏꯅꯥꯎ ꯄꯥꯒ ꯂꯩꯌꯦ ꯅꯪꯗꯤ
ꯎꯝ ꯃꯥꯟꯅꯕꯤꯒ ꯂꯩꯌꯦ ꯏꯃꯥꯅꯕꯤ ꯑꯅꯤꯒ
ꯑꯣ ꯉꯥꯁꯤꯗꯤ ꯀꯩ ꯏꯟꯁꯥꯡ ꯆꯥꯔꯦ
ꯑꯌꯨꯛ ꯀꯩ ꯏꯟꯖꯥꯡ ꯆꯥꯔꯒꯦ
ꯈꯤꯇꯪꯕꯨ ꯍꯪꯕꯅꯦ ꯑꯩ
ꯎꯪ ꯑꯥꯎ ꯀꯩꯅꯣ ꯆꯦꯡꯒꯨꯝ ꯍꯥꯏꯕ꯭ꯔꯥ ꯑꯗꯨ ꯆꯥꯏ
ꯑꯩꯅ ꯅꯥꯀꯨꯞꯄꯤꯒ ꯆꯥꯏ ꯅꯥꯀꯨꯞꯄꯤ
ꯀꯥꯡꯁꯣꯏ ꯗꯣꯡꯉꯖꯥꯕ꯭ꯔꯣ
ꯍꯥ
ꯀꯥꯡꯁꯣꯏꯔꯣ
ꯑ
ꯎꯝ
ꯀꯌꯝ ꯆꯠꯇꯕ꯭ꯔꯥ ꯉꯁꯤꯗꯤ
ꯎꯪ ꯆꯠꯇꯦꯌꯦ ꯑꯍ ꯌꯨꯝꯗ ꯑꯗꯨꯝ
ꯅꯪ ꯍꯧꯖꯤꯛꯀꯥꯟꯁꯦ ꯒꯦꯝ ꯁꯥꯟꯅꯗ꯭ꯔꯕ꯭ꯔꯥ ꯁꯥꯟꯅꯕ꯭ꯔꯣ ꯑꯗꯨ
ꯒꯦꯝ
ꯎꯝ
ꯍꯟꯗꯛ ꯄꯥꯛ ꯁꯅꯗꯦ ꯌꯥꯝ ꯖꯥꯡ ꯁꯅꯥꯗꯦ ꯅꯪ ꯁꯅꯥꯕ꯭ꯔꯣ
ꯁꯅꯥꯗꯦ ꯑꯩ ꯃꯤ ꯑꯃꯅ ꯄꯥꯏꯈꯔꯦ ꯑꯦꯀꯥꯎꯟꯗꯣ
ꯑꯣ ꯑꯣ ꯑꯣ
ꯁꯅꯥꯒꯦ ꯇꯧꯔꯒ ꯌꯗꯔꯦ
ꯀꯩꯅꯣꯗꯤ ꯂꯩꯗꯣ ꯑꯣ ꯀꯂꯣꯡ ꯍꯥꯔꯗꯨꯗꯤ ꯂꯩꯇ꯭ꯔꯣ
ꯃꯌꯦ ꯃꯥ ꯃꯥꯒꯤ ꯔꯨꯝꯗ
ꯎꯝ
ꯑꯣ
ꯀꯣꯏ ꯒ ꯆꯠꯁꯦ ꯅꯣꯡꯃ ꯑꯥꯎ ꯇꯥꯏꯌꯦ
ꯀꯩ ꯏꯟꯁꯥꯡ ꯊꯣꯡꯗꯣꯏꯅꯣ
ꯈꯪꯗꯦꯗ ꯏꯟꯖꯥꯡ ꯊꯣꯡꯅꯤꯡꯉꯥꯏ ꯂꯩꯗꯦ ꯑꯝꯇ ꯍꯋꯥꯏ ꯈꯛꯇ ꯂꯩ ꯍꯣꯔꯦꯟ ꯊꯣꯛꯑꯒ ꯂꯩꯔꯨꯝ
ꯅꯣꯏꯗꯗꯤ ꯏꯪꯔꯝꯒꯅꯤꯅꯦ ꯔꯣꯝꯗ ꯀꯦꯏ
ꯏꯪꯕꯨꯗꯩ ꯌꯎꯝ
ꯁꯥꯕꯅ ꯂꯣꯏꯔꯦ ꯑꯩ ꯇꯨꯝꯕꯗꯣ ꯅꯨꯡꯊꯤꯟꯗ ꯇꯨꯝꯕ ꯇꯣ ꯁꯇꯤꯟ ꯍꯥꯞꯔꯒ ꯇꯨꯝꯕꯅꯦ
ꯍꯃ ꯍꯥꯡꯍꯒꯦ
ꯑꯈꯣꯏꯗꯤ ꯔ ꯀꯩꯅꯣꯗ ꯑ ꯅꯨꯡꯗꯥꯡꯗ ꯇꯨꯝꯕ ꯌꯥꯂꯦ ꯑꯩꯈꯣꯏꯗꯤ ꯌꯥꯝ
ꯑꯦꯁ ꯅꯨꯡꯗꯥꯡꯗꯗꯤ ꯇꯨꯝꯒꯅꯨ ꯇꯨꯝ ꯂꯦꯞꯄꯒ ꯂꯩꯔꯣ ꯅꯨꯡꯗꯥꯡꯗ ꯗꯤ
ꯂꯝ ꯁꯥꯏꯌꯦ ꯅꯨꯡꯗꯥꯡ
ꯅꯨꯡꯗꯥꯡꯗꯅ ꯏꯪꯕ ꯑꯩꯈꯣꯏ ꯑꯁꯤꯗꯅ
ꯎꯝ ꯈꯣꯑꯦ ꯑꯩꯈꯣꯏ ꯁꯤꯗꯗꯤ ꯁ
ꯑꯗꯨ ꯅꯨꯡꯊꯤꯟꯗꯅ ꯑꯝꯕ꯭ꯔꯦꯂꯥ ꯍꯥꯞꯄ
ꯇꯧꯕ ꯌꯥꯕꯅꯤ
ꯀꯣꯂꯦꯖ ꯆꯠꯄ꯭ꯔꯣ ꯉꯁꯤ
ꯆꯠꯇꯦ ꯉꯁꯤ ꯉꯁꯤꯗꯣ ꯀꯩꯅꯣ ꯀ꯭ꯂꯥꯁ ꯑꯅꯤ ꯂꯩꯕꯅꯦꯕꯀꯣ
ꯑ
ꯑꯅꯤ ꯃꯛ ꯀꯦꯟꯁꯦꯜ ꯇꯧꯈ꯭ꯔꯦ ꯍꯌꯦꯡ ꯂꯧꯔꯅꯤ ꯍꯥꯏ
ꯑꯣ
ꯀꯩꯅꯣ ꯑꯩꯈꯣꯏ ꯀꯩ ꯑꯩꯈꯣꯏꯒꯤ ꯇ꯭ꯔꯦꯗꯤꯁ ꯗ꯭ꯔꯦꯁꯗꯣ ꯑ ꯔꯦꯟ ꯕꯗꯣ
ꯑꯥ
ꯑꯗꯣ ꯉꯁꯥꯏꯗꯣ ꯑꯩꯒꯤ ꯏꯃꯥꯟꯅꯕꯤ ꯃꯅ ꯍꯪꯉꯛ ꯑꯦꯕ
ꯑꯥ
ꯎꯝ ꯏꯟ꯭ꯁꯇꯥꯗ ꯊꯦꯡꯅ ꯊꯦꯡꯅꯕ ꯑꯩ ꯑꯗꯨ ꯄꯦꯖꯇꯨ ꯀꯕꯨꯏ ꯇ꯭ꯔꯦꯗꯤꯁ꯭ꯅꯦꯜ ꯍꯥꯏꯕ꯭ꯔꯥ ꯑꯃ ꯂꯩꯗꯅ ꯐꯖꯩꯌꯦ ꯑꯗꯣ ꯅꯨꯃꯤꯠ ꯑꯃ ꯒꯤ ꯔꯦꯟ ꯇꯧꯕꯗ ꯁꯨꯠꯅꯦꯕꯀꯣ
ꯅꯥꯏꯟ ꯍꯟꯗ꯭ꯔꯦꯠ ꯍꯥꯏꯕ꯭ꯔꯣ ꯑꯣ ꯁꯤꯛ꯭ꯁ ꯍꯟꯗ꯭ꯔꯦꯠ ꯑ ꯁꯤꯛ꯭ꯁ ꯍꯟꯗ꯭ꯔꯦꯠ
ꯍꯥꯏꯌꯦꯕ ꯐꯖꯕ ꯌꯥꯝ ꯌꯥꯎꯋꯦ ꯑꯗꯨꯗ
ꯑꯩꯁ ꯑꯩꯒꯤ ꯍꯞꯅꯤꯡꯉꯦ ꯑꯝꯇ ꯄꯨꯔꯛꯀꯥꯟꯗ
ꯄꯨꯔꯛꯇꯦ ꯑꯩꯁꯨ ꯑꯗꯨꯒ ꯐꯅꯦꯛ ꯐꯅꯦꯛꯇ ꯂꯥꯏꯔꯤ ꯀꯩꯅꯣ ꯈꯣꯡꯗ ꯍꯥꯞꯅꯤꯡꯉꯥꯏ ꯆꯥꯛꯄꯥꯜꯒꯨꯝꯕ ꯍꯤꯜ꯭ꯁꯀꯨꯝꯕꯗꯣ ꯄꯨꯔꯛꯇꯦꯕ ꯑꯗꯨꯒꯤ
ꯎꯝ
ꯀꯔꯤ ꯀꯔꯤ ꯊꯕꯛ ꯇꯧꯔꯒ ꯂꯩꯔꯤꯕꯣ ꯅꯪ
ꯑꯣꯗꯤ ꯌꯨꯝꯗ ꯇꯨꯝꯕ ꯆꯥꯕ ꯐꯣꯟ ꯌꯦꯡꯕ ꯑꯁꯤ ꯈꯖꯅꯤ
ꯅꯣꯏꯗ ꯋꯥꯏꯐꯥꯏ ꯐꯪꯕ꯭ꯔꯥ꯭ꯔ
ꯌꯥ
ꯀꯣꯏꯕ ꯂꯥꯛꯑꯣ ꯅꯪ ꯅꯪ ꯁꯪꯕ ꯀꯥꯟꯗ ꯀꯣꯏꯕ ꯂꯥꯛꯑꯣ ꯁꯤꯗ ꯁꯥꯔꯁꯤ
ꯂꯥꯛꯀꯦ ꯂꯥꯛꯦ
ꯅꯪꯕꯨꯜꯇ꯭ꯔꯦ ꯍꯔ ꯍꯔ ꯆꯂꯥꯏꯔꯦ
ꯂꯒꯦ ꯂꯒꯦ
ꯅꯪ ꯅꯪ ꯂꯥꯛꯅꯕꯒꯤ ꯅꯪꯒꯤ ꯗ꯭ꯔꯦꯁꯇꯨ ꯏꯁꯀꯥꯔꯠ ꯐꯨꯔꯤꯠꯇꯨ ꯌꯣꯟꯊꯣꯛꯔꯅꯤ ꯍꯥꯏ
ꯎꯝꯨꯝ
ꯄꯃꯨ ꯣꯔꯟꯗꯤꯁ ꯀꯥꯔꯗꯣ
ꯁ ꯂꯥꯛꯀꯦ ꯃꯣꯏꯗ꯭ꯔꯦꯁꯨꯏꯅ ꯂꯩꯦ
ꯅꯪꯒꯤ ꯏꯁꯀꯥꯔꯠꯇꯣ ꯆꯥꯝꯃꯒꯤ ꯌꯦꯟꯊꯣꯛꯈ꯭ꯔꯅꯤ ꯍꯥꯏꯕꯅꯦ
ꯍꯝ ꯎꯝ
ꯁꯥꯕꯗꯤ ꯂꯣꯏꯔꯦꯍꯦ ꯍꯧꯖꯤꯛ ꯇꯝꯅꯊꯏ
ꯅꯅꯨꯄꯥꯇ ꯂꯩꯦꯕ꯭ꯔꯣ
ꯂꯩꯌꯦ ꯃꯥꯁꯨ ꯀꯣꯂꯦꯖ ꯂꯩꯅꯤꯅ ꯑꯗꯨꯝ ꯍꯗꯦ ꯐꯣꯟ ꯌꯦꯡꯔꯒ ꯂꯩꯔꯨꯅꯤ
ꯀꯩ ꯀꯨ ꯂꯩꯁꯦ ꯇꯝꯗꯅꯦ
ꯗꯤ ꯑꯦꯝꯗ ꯇꯧꯕꯤꯈ꯭ꯔꯦ ꯑꯦꯠꯃꯤꯁꯟ ꯐꯣꯟꯗꯤ ꯂꯧꯅꯤꯡꯕ ꯃꯥꯗꯣ ꯑꯥ ꯄꯩꯁꯥ ꯄꯩꯁꯥꯗꯤ ꯂꯩ ꯆꯕ ꯐꯣꯟꯗꯤ ꯂꯧꯅꯤꯡꯕ
ꯃꯥ ꯐꯣꯟ ꯄꯥꯏꯗꯨꯣ ꯀꯩ ꯇꯧꯔꯛꯀꯦ ꯌꯥꯗ꯭ꯔꯕꯣ
ꯃꯥꯒꯤ ꯐꯣꯟꯗꯣ ꯀꯩꯅꯣ ꯅꯦꯠꯋꯔꯇꯣ ꯐꯖꯅ ꯐꯥꯔꯦꯕꯀꯣ
ꯑꯥ
ꯑꯗꯨꯒꯤ ꯑꯅꯧꯕ ꯂꯧꯒꯦ
ꯅꯪ ꯅꯪꯒꯤ ꯐꯅ ꯄꯤꯕꯤꯈ꯭ꯔꯣ